ꯎꯝ
ꯍꯜꯂꯣ
ꯀꯩꯗꯧꯔꯤꯒꯦ
ꯑꯗꯨ ꯀꯣ ꯇꯠ ꯂꯩꯔꯝꯃꯦ ꯍꯥꯏꯕ ꯑꯩꯅꯁꯨ ꯋꯥ ꯉꯥꯡ ꯂꯩꯔꯝꯃꯒ
ꯎꯝ ꯀꯩꯗꯧꯔꯤꯒꯦ
ꯑꯩꯔꯣ ꯎꯝ ꯌꯥꯝ ꯁꯥꯏꯌꯦꯅ ꯑꯁꯣꯝꯗꯒꯤ ꯐꯦꯟꯗꯣ ꯈꯔ ꯍꯨꯝꯁꯤꯔꯅ ꯆꯥ ꯇꯧꯁꯜꯂꯛꯑꯝꯕꯅꯤ ꯈꯨꯁꯥ ꯑ ꯁꯥꯡꯕ ꯅ ꯑ ꯈꯪ
ꯐꯦꯟꯗꯨ ꯆꯥꯔꯖ ꯕꯦꯇ꯭ꯔꯤꯒꯤꯔꯣ
ꯦꯠ ꯃꯦꯠ꯭ꯔꯤ ꯅꯠꯇꯦ
ꯆꯥꯔꯖ ꯇꯩꯕꯤ ꯑꯣ ꯐꯩꯅꯦꯀꯣ ꯑꯗꯨꯗꯤ
ꯐꯪꯉꯤꯅꯤ ꯒꯤꯐ ꯑꯣꯏꯅ ꯀꯩꯅꯣꯒꯤ
ꯎꯝ ꯑꯩ ꯑꯩꯁꯦ ꯑꯩ ꯍꯥꯏꯕ ꯋꯥꯠꯂ° ꯀꯩꯅꯣ ꯐꯦꯟ ꯍꯥꯏꯔꯤꯅꯤꯡꯁꯤꯡꯪꯉꯦ ꯑꯩꯁꯨ ꯂꯦꯝꯁꯦ ꯑꯝꯇ ꯂꯩꯒꯦ ꯇꯧꯕ ꯂꯦꯝ ꯂꯩꯒꯦꯗꯤꯅꯦ ꯃꯩꯁꯦ ꯇꯝꯕ ꯉꯝꯕ ꯅꯠꯇꯅ ꯇꯨꯏꯁꯟ ꯇꯧꯔꯤ ꯀꯥꯏꯗ ꯃꯩꯒ ꯄꯠꯀ ꯃꯨꯠꯈꯤꯕꯨ ꯌꯥꯎꯋꯦꯕ
ꯎꯝ
ꯀꯨꯏꯅꯒꯤ ꯃꯨꯠꯄ ꯅꯠꯇꯕ ꯃꯤꯅꯤꯠ ꯇꯔꯥ ꯇꯔꯥꯉꯥꯃꯨꯛ ꯀꯤ ꯑꯁꯨꯃꯥꯏꯅꯒ ꯃꯨꯠꯈꯤꯕꯗꯣ ꯇꯨꯏꯁꯟ ꯇꯧꯕ ꯑꯃ ꯈꯪꯗꯦꯕ ꯑꯃ ꯈꯪꯗꯦ
ꯑꯗꯨꯒꯤ ꯍꯥꯏꯗꯤ ꯃꯩꯗꯣ ꯑꯗꯨꯝ ꯂꯥꯛꯍꯜꯂꯕꯅꯤꯅ ꯑꯗꯨ ꯂꯩꯕꯩ ꯈꯣꯠꯄ
ꯑꯗꯨꯒꯨꯝꯕ ꯋꯥꯁ ꯋꯥꯈꯟꯗꯣ ꯑꯣꯏꯁꯟꯗꯕꯗꯣ
ꯑꯣꯏꯗ ꯍꯥꯏꯕ ꯍꯥꯏꯗꯤ ꯑꯗꯨꯝ ꯂꯥꯛꯑ ꯂꯩꯔꯕꯅꯤꯅ
ꯎꯝ ꯏꯁꯁꯤꯟꯗꯕꯗꯣ ꯋꯥꯈꯟꯗ
ꯍꯣꯏ ꯋꯥꯈꯜ ꯑꯣꯏꯁꯟꯗꯕꯗꯣ ꯃꯔꯤꯅꯦ ꯑꯗꯨꯝ ꯎꯝ ꯀꯩꯅꯣ ꯃꯩ ꯃꯨꯠꯂꯀꯥꯟꯗꯅꯤꯀꯣ ꯅꯤꯡꯁꯤꯡꯉꯛꯇꯣꯏꯁꯤꯅ ꯂꯩꯒꯦ ꯈꯛꯇ
ꯅꯌꯦ ꯈꯂꯕ ꯊꯕꯣꯠꯇ
ꯎꯝ ꯎ ꯑꯗꯣ ꯍꯥꯏꯗꯤꯅꯦ ꯁꯨꯝ ꯁꯨꯡꯃꯒꯨꯝꯕ ꯍꯣꯏ ꯂꯩꯔꯝꯃꯗꯤ ꯑꯃꯨꯛ ꯐꯗꯕ ꯇꯨꯏꯁꯟꯁꯦ ꯑꯃꯔꯣꯝꯗꯗꯤ
ꯑꯣꯏ ꯍꯣꯏ ꯀꯣꯃꯦꯃꯦ ꯀꯩꯅꯣ
ꯎꯝ ꯀꯣꯝꯕ ꯍꯥꯏꯁꯦ ꯃꯩꯗꯣ ꯑꯃ ꯑꯩꯈꯣꯏꯗꯤ ꯍꯥꯏꯗꯤ ꯃꯅꯨꯡꯅꯤꯅ ꯃꯅꯨꯡ ꯆꯪꯕꯅꯤꯅꯀꯣ ꯃꯩꯗꯣ ꯃꯝꯃꯦꯕ
ꯎꯝ ꯎꯝ
ꯅꯨꯡꯊꯤꯟꯒꯨꯝꯕꯗꯗꯤ ꯈꯔꯕꯨ ꯉꯥꯏꯕ ꯋꯥꯅꯦꯕꯀꯣ ꯈꯤꯇꯪ ꯄꯨꯡ ꯃꯔꯤ ꯇꯥꯁꯟꯈ꯭ꯔꯗꯤ ꯑꯗꯨꯝ ꯃꯝꯃꯦꯕ
ꯑꯝ
ꯑꯗꯨ ꯃꯔꯛꯇꯒ ꯄꯨꯡ ꯃꯔꯤ ꯃꯈꯥꯏ ꯃꯉꯥꯗꯒ ꯃꯩ ꯃꯨꯠꯈꯔꯗꯤ ꯑꯗꯨꯝ ꯄꯨꯡꯃꯝ ꯃꯝꯗꯣꯏꯅꯦꯕ
ꯍꯣꯏ ꯊꯣꯡ ꯊꯅꯥꯎ ꯀ ꯄꯥꯝ ꯖꯒꯥꯁꯨ ꯑꯣꯏꯗꯦ
ꯍꯣꯏ ꯑꯗꯨꯗꯒꯤ ꯃꯄꯥꯟꯗ ꯇꯧꯔꯒꯗꯤ ꯑꯃꯨꯛ ꯈꯔ ꯐꯠꯇ꯭ꯔꯥ
ꯍꯣꯏ ꯍꯣꯏ ꯁꯨꯃꯥꯡ ꯊꯥꯂꯣ ꯂꯩꯇꯕꯗꯣ
ꯑꯥ ꯑꯗꯨꯅ ꯅꯨꯡꯉꯥꯏꯇꯕꯗ ꯍꯟꯕ꯭ꯔꯥ ꯑꯗꯒꯤ ꯑꯥ ꯑꯃꯨꯛ ꯌꯨꯝ ꯃꯊꯛꯇ ꯇꯧꯒꯦꯁꯨꯨ ꯀꯦ ꯆꯩꯩꯕ ꯑꯉꯥꯡ ꯃꯌꯥꯝꯗꯣ ꯄꯨꯈꯠꯄ ꯑꯗꯒꯤ ꯃꯤꯁꯨ ꯑꯣꯏꯕꯅ ꯅꯨꯡꯉꯥꯏꯇꯕꯗꯣ ꯍꯧꯖꯤꯗꯤ ꯌꯥꯝ ꯂ ꯑꯅꯧꯕꯩ ꯅꯠꯇ꯭ꯔꯕ ꯑꯗꯨ ꯑꯣꯏꯔꯁꯨ ꯁꯨꯝ ꯂꯩꯗꯅ ꯑꯗꯨꯅꯗꯤ ꯐꯥꯏꯅ
ꯅꯣꯏ ꯆ ꯀꯥꯁ ꯀꯥꯁꯤ ꯅꯠꯇꯣꯏꯅ
ꯑꯩꯈꯣꯏꯁꯤꯅ ꯂꯥꯏꯟꯙꯧ ꯀꯥꯗꯣ ꯂꯥꯏ ꯀꯥꯗꯣ
ꯎꯝ
ꯑꯗꯨꯒ ꯑꯗꯨꯏ ꯃꯃꯥꯡꯗꯒꯤ ꯈꯤꯇꯪꯒ ꯈꯔꯒ ꯑꯗꯨꯝ ꯃꯃꯥꯡꯗ ꯁꯥꯕ ꯌꯨꯝꯗꯣ
ꯎꯝ
ꯑꯗꯨꯒꯨꯝꯕ ꯖꯒꯥ ꯑꯃ ꯑꯗꯨꯝ ꯐꯪꯗꯣꯏꯅꯤ
ꯅꯣꯏ ꯀꯥ ꯄꯣꯏꯇꯣꯟꯗꯤ ꯊꯟꯗꯤ ꯄꯤꯔꯤꯊꯤꯔ ꯑꯗꯨ ꯃꯥꯅ ꯃꯥꯅ ꯂꯤꯔꯦꯗꯣ
ꯑꯥ ꯃꯣꯏꯒꯤꯁꯨ ꯑꯗꯨꯝ ꯐꯪꯗꯣꯏꯅꯦ
ꯃꯥꯅ ꯀꯥꯏꯗ ꯃꯅꯨꯡꯗ
ꯎꯝ ꯑꯩꯈꯣꯏꯒꯤ ꯍꯦꯛ ꯃꯇꯨꯡꯗ
ꯃꯥꯁꯣ ꯂꯤꯔꯦ ꯍꯥꯏꯕꯗꯣ
ꯎꯝ
ꯃꯥ ꯅꯨꯄꯤ ꯀꯣꯏꯕ꯭ꯔꯥ
ꯈꯪꯗꯦꯇꯥ ꯑꯗꯨꯒꯗꯤ ꯍ ꯀꯣꯛꯒ ꯉꯥꯎꯋꯦ ꯇꯧꯔꯤꯁꯦ ꯈꯨꯃꯥ ꯈꯪꯗꯦ ꯈꯨꯃꯥꯗꯣ ꯀꯥꯏ ꯆꯠꯈꯔꯤꯅꯣ ꯀꯩ ꯇꯧꯕ ꯆꯠꯈꯤꯅꯣ ꯐ ꯍꯨꯅ ꯀꯥꯏ ꯂꯩꯒꯅ ꯍꯪ
ꯄꯨꯡ ꯑꯥ ꯇꯥꯔ ꯀꯥꯏ ꯆꯠꯀꯅꯤ ꯍꯥꯢꯅꯣ
ꯍꯥꯥ
ꯎꯨꯡꯉ ꯇꯥꯑ ꯀꯥꯏ ꯆꯈꯦꯅꯣ ꯑꯖꯤꯛ ꯀꯩꯅꯣ ꯑꯣ
ꯗꯨꯀꯥꯟ ꯆꯠꯄ꯭ꯔꯥ ꯗꯨꯀꯥꯟꯗꯤ ꯑꯃꯨꯛꯁꯨ ꯆꯠꯂꯝꯗꯧ ꯃꯥꯟꯗꯕ ꯄꯨꯡ ꯑꯥ ꯇꯥ ꯍꯥꯏꯕ ꯋꯥꯅꯤ ꯏꯄꯦꯃ ꯑꯩꯈꯣꯏ ꯗꯨꯀꯥꯟ ꯑꯗꯨꯝ ꯄꯔꯦꯡ ꯁꯥꯡꯅ ꯑꯁ ꯐꯥꯎꯕ ꯗꯨꯝ
ꯑꯣ ꯍꯣꯏ ꯍꯣꯏ ꯃꯤꯠ ꯖꯒꯥ ꯑꯗꯨꯝ ꯃꯤ ꯑꯗꯨꯝ ꯊꯣꯛꯄꯗꯣ
ꯃꯤ ꯑꯗꯨꯝ ꯊꯣꯛꯑꯦꯕ ꯑꯗꯨꯝ ꯆꯠꯂꯦꯕ ꯑꯗꯨꯅ ꯑꯃꯛ ꯀꯤꯗꯕꯗꯣ ꯊꯣꯡꯒꯥꯟ ꯊꯣꯛꯄꯗ ꯀꯩꯁꯨ ꯀꯤꯗꯕꯗꯣ
ꯎꯝ
ꯁꯨꯝ ꯆꯠꯅꯕꯅꯤꯅ
ꯂꯝ ꯂꯝꯒꯤ ꯃꯤ ꯀꯩꯅꯣ ꯇꯧꯕ ꯖꯒꯥꯗꯨ ꯄꯣꯜꯂꯦꯁꯤꯇꯅꯤꯅꯦ
ꯃꯥꯅꯦ ꯌꯥꯝꯅ ꯆꯤꯛ ꯆꯤꯛ ꯂꯥꯎꯃꯜꯂꯁꯨ ꯌꯥꯝ ꯇꯜꯂꯦ ꯍꯥꯏꯕ
ꯗꯤ ꯄꯨꯡ ꯇꯔꯦꯠ ꯃꯈꯥꯏ ꯇꯥꯔꯗꯤ ꯀꯅꯥꯝ ꯍꯥꯏꯕꯗꯤ ꯗꯔꯀꯥꯔ ꯑꯣꯏꯕ ꯈꯔ ꯈꯛꯇꯅꯦ ꯍꯥꯏꯕ
ꯃꯥꯅꯦ ꯃꯤ ꯆꯠꯄ ꯃꯤ ꯆꯠꯄꯗꯣ ꯀꯤꯖꯗ꯭ꯔꯥ ꯑꯗ ꯑꯗꯨꯃꯥꯏꯅ ꯇꯨꯝ ꯀꯤꯖꯍꯟꯕꯗꯣ ꯐꯥꯎꯍꯜꯂꯦꯕ
ꯎꯝ
ꯁꯨꯃꯥꯏꯅ ꯅꯨꯡꯗꯥꯡ ꯑꯣꯏꯔꯣ ꯁꯨꯃꯥꯏꯅ ꯑꯗꯨꯝ ꯏ ꯑꯁꯥꯏꯕꯨꯄ ꯋꯥꯛꯀꯤꯡꯕꯨ ꯊꯣꯛꯅꯤꯡꯉꯛꯑꯁꯨ ꯑꯩꯈꯣꯏ ꯑꯗꯨꯝ ꯊꯣꯛꯏ ꯉꯥꯛꯇꯅꯦꯕ ꯑꯗꯣ ꯍꯥꯏꯗꯤ ꯉꯝꯍꯟꯕꯗꯣ ꯅꯨꯡꯉꯥꯏ ꯍꯥꯏꯕ ꯑꯗꯨꯗꯤ ꯑꯗꯨꯒꯗꯒꯗꯤ ꯉꯝꯖꯔꯔꯣꯏ ꯑꯩꯁꯨ ꯇꯜꯂꯦꯕ
ꯃꯥꯅꯦ ꯑꯗꯣ ꯑꯩꯈꯣꯏ ꯑꯁꯤꯗ ꯄꯨꯔꯥ ꯃꯑꯣꯡ ꯑꯃꯅꯦ ꯍꯥꯏꯕ
ꯎꯝ
ꯃꯤꯕꯨ ꯑꯝꯇ ꯂꯩꯍꯧꯗ꯭ꯔꯦ ꯑꯩꯈꯣꯏ ꯍꯜꯂꯛꯄꯗ ꯃꯩꯥꯔꯥ ꯁꯪꯗꯨ ꯈꯛꯇꯕꯅꯤ ꯃꯤ ꯑꯗꯨꯝ ꯃꯩ ꯊꯥꯜꯂꯦ ꯍꯥꯏꯔꯤꯁꯤ ꯆꯠꯅ ꯗꯦ ꯍꯥꯏꯕ ꯆꯠꯅꯗ꯭ꯔꯗꯤ ꯀꯅꯥꯅ ꯃꯤ ꯂꯩꯔꯨꯗꯣꯔꯤꯒꯦ
ꯑꯗꯣ ꯑꯩꯈꯣꯏꯅꯒ ꯆꯥꯛ ꯆꯥꯔꯒ ꯍꯟꯕꯒꯤ ꯂꯩꯕꯗ ꯑꯗꯨꯝ ꯃꯩꯔꯥ ꯁꯪꯗ ꯑꯗꯨꯝ ꯃꯤ ꯃꯌꯥꯝ ꯃꯤ ꯑꯗꯨꯝꯗꯤꯕꯨꯗꯤ ꯂꯩꯔꯝꯃꯦꯕ
ꯎꯝ ꯎꯝ ꯑꯗꯨꯗꯤ ꯊꯦꯡꯡꯂꯛꯑꯄꯒꯤ ꯃꯩꯔꯥ ꯄꯥꯏꯕꯤ ꯊꯣꯛꯂꯛꯄ ꯅꯗꯅ ꯁꯥꯕꯅꯤ
ꯑꯥ ꯑꯗꯨ ꯊꯣꯛꯄ ꯑꯗꯨ ꯊꯣꯛꯄꯒꯤꯕꯨꯗꯤ ꯂꯩꯔꯝꯃꯦ
ꯑꯗꯨ ꯑꯗꯨꯗꯨꯅ ꯀꯩꯔꯗꯣꯔꯤꯅꯦ
ꯑꯗꯣ ꯇꯨꯝꯕꯗꯅꯦ ꯃꯩꯁꯦ ꯄꯨꯡꯃꯨꯠ ꯃꯨꯠꯊꯠꯂꯒ ꯇꯨꯝꯕ꯭ꯔꯥ
ꯑꯩ ꯍꯥꯟꯅ ꯃꯨꯠꯊꯠꯂꯝꯗꯦꯕꯀꯣ ꯃꯩ ꯃꯨꯊꯠꯕ ꯍꯩꯅꯗꯦ ꯍꯧꯖꯤꯛꯇꯤ ꯍꯩꯅꯔꯦ
ꯎꯝ
ꯍꯩꯅꯔꯦ ꯍꯥꯏꯕꯗꯤ ꯏꯁꯥ ꯏꯪꯊꯅꯕ ꯍꯣꯠꯅꯕꯗ ꯍꯩꯅꯔꯕ ꯑꯗꯨꯝ ꯑꯗꯨ ꯁꯤ ꯑꯗꯨ ꯁꯤ ꯅꯨꯡꯁꯨ ꯅꯨꯡꯉꯥꯏꯕ ꯏꯁꯥ ꯇꯨꯝꯕꯁꯦ
ꯅꯨꯡꯉꯥꯏꯕꯅꯦ ꯑꯗꯣ ꯑꯩꯈꯣꯏꯅꯅꯦ ꯈꯕ꯭ꯔꯥ ꯃꯩꯁꯦ ꯑ ꯃꯩꯗꯤ ꯊꯥꯜꯂꯦꯕꯀꯣ ꯑꯃ ꯃꯩ ꯊꯥꯜꯂꯒ ꯑꯃ
ꯑꯗꯨꯒ ꯑꯩ ꯃꯩꯌꯥꯝ ꯊꯥꯜꯂꯒ ꯇꯨꯝꯕ ꯉꯝꯗꯦ ꯎꯝ
ꯀꯥꯡꯈꯟ ꯈꯟꯕꯗꯣ ꯑꯗꯨꯅꯅꯦ ꯃꯅꯨꯡꯗꯗꯤ ꯑꯗꯨꯝ ꯃꯝꯕꯅꯤꯅ ꯀꯩꯝꯇ ꯀꯩꯅꯣ ꯇꯧꯗꯦꯕ ꯑꯗꯨꯒ ꯃꯩꯁꯦ ꯃꯨꯠ ꯃꯨꯠꯈ꯭ꯔꯒꯅ ꯑꯩꯈꯣꯏꯃꯥ ꯏꯕꯥꯅꯤꯁ ꯇꯨꯝꯕ ꯌꯥꯔꯣꯏꯗꯣꯏꯕ
ꯆꯥ ꯑꯃ ꯊꯝꯃꯝꯕꯅꯦꯕ ꯕꯂꯞ ꯃꯆꯥ ꯍꯥꯏꯇꯥꯔꯦ ꯍꯥꯏꯗꯤ ꯃꯩ ꯃꯆꯥ ꯑꯃ ꯃꯣꯏ ꯃꯆꯥ ꯑꯃ ꯊꯥꯜꯂꯝꯕꯅꯦ ꯑꯗꯨ ꯑꯗꯨꯒ ꯇꯨꯝꯕꯅꯦꯕ ꯑꯗꯨ ꯍꯧꯗꯣꯏꯅꯦ ꯑꯗꯨꯃꯥꯏꯅ ꯇꯨꯝꯕꯗ ꯍꯩꯅꯗ꯭ꯔꯦꯕ ꯁꯥꯕꯗ ꯑꯗꯨꯝ ꯃꯨꯠꯊꯔ ꯇꯨꯝꯃꯒ ꯏꯪꯊꯔꯀꯥꯟꯗ ꯑꯗꯨꯝ ꯑꯍꯤꯡꯗꯨꯒ ꯃꯄꯥꯟ ꯊꯣꯛꯅꯤꯡꯉꯒꯁꯨ ꯑꯗꯨꯝ ꯐꯣꯟꯗ ꯑꯗꯨꯝ ꯃꯩ ꯌꯥꯎꯋꯤꯗꯅ
ꯎꯝ
ꯑꯗꯨ ꯑꯗꯨꯝ ꯑꯩꯅ ꯃꯣꯏꯗꯣ ꯊꯥꯜꯂꯒ ꯑꯗꯨꯝ ꯑꯗꯨꯝ ꯇꯧꯔꯁꯨ ꯌꯥꯏꯗꯅ
ꯎꯝ
ꯑꯩ ꯊꯥꯅ ꯄꯥꯟ ꯊꯣꯛꯑꯒ ꯑꯗꯩ ꯑꯍꯤꯡ ꯑꯍꯤꯡꯗ ꯍꯧꯒꯠꯂꯛꯔꯒꯁꯨ ꯋꯥꯔꯤꯒꯨꯝꯕ ꯑꯗꯨꯒꯤꯗꯤ ꯀꯩꯁꯨ ꯃ ꯃꯩ ꯃꯣꯝ ꯑꯁꯤꯅ ꯇꯨꯝꯊꯕ ꯅꯨꯡꯉꯥꯏꯔꯦ ꯇꯨꯝꯊꯕ ꯅꯨꯡꯉꯥꯏꯔꯦ
ꯑꯗꯒꯤ ꯈ꯭ꯋꯥꯏ ꯅꯨꯡꯉꯥꯏꯕ ꯑꯃ ꯍꯥꯏꯔꯛꯎꯔꯥ
ꯑꯥꯝ
ꯌꯨꯝ ꯃꯅꯨꯡꯗꯅꯦ ꯋꯥꯁꯔꯨꯝ ꯂꯩꯕꯁꯦ
ꯑꯩ ꯑꯩ ꯑꯗꯨꯃ ꯑꯩ ꯌꯥꯝ ꯊꯤꯅ ꯅꯨꯡꯉꯥꯏ ꯑꯩ ꯑꯩ ꯏꯁꯥ ꯈꯪꯉꯕꯅꯦ ꯑꯗꯨꯃꯗꯤ
ꯍꯥꯏꯗꯤ ꯑꯩꯈꯣꯏꯗꯤ ꯑꯃꯨꯛ ꯌꯥꯗꯦ ꯑꯩꯈꯣꯏꯗꯤ ꯑꯥ ꯑꯃꯨꯛ ꯑꯃꯨꯛ ꯃꯅꯤꯡ ꯆꯪꯗꯗꯤ ꯌꯥꯗꯦꯗꯅ
ꯑꯗꯨꯗ ꯑꯥ ꯑꯗꯨ ꯑꯗꯨꯅ ꯑꯥ ꯑꯗꯨ ꯑꯗꯨꯅ ꯋꯥꯔ ꯇꯧꯕꯗꯤ
ꯑꯗꯨꯕꯨꯗꯤ ꯑꯁꯤꯗ ꯇꯧꯋꯤꯗꯅ
ꯎꯝ
ꯈꯣꯡ ꯍꯥꯝꯅꯤꯡꯉꯛꯑꯗꯤ
ꯑꯩꯈꯣꯏ ꯑꯗꯨ ꯂꯩ ꯍꯥꯏꯗꯤ ꯑꯩꯗꯤ ꯑꯩꯒꯤ ꯑꯩꯒꯤ ꯖꯒꯥ ꯑꯩꯒꯤ ꯇꯣꯉꯥꯟ ꯊꯥꯝꯖꯔꯤꯁꯦ ꯑꯁ ꯑꯩ ꯍꯧꯖꯤꯛ ꯈꯜꯂꯕꯅꯦꯁꯨꯝ ꯌꯨꯝ ꯄꯥꯜꯂꯛꯑꯀꯥꯟꯗꯗꯤ ꯃꯤ ꯅꯨꯡꯉꯥꯏꯇꯦꯗꯅ ꯍꯣꯏ ꯃꯣꯏꯁꯨ ꯏꯃꯨꯡꯗ ꯏꯃꯨꯡꯗ ꯂꯩ ꯂꯩꯔꯒꯁꯨ ꯃꯈꯥ ꯑꯃꯛ ꯀꯨꯝꯗꯣꯏꯅꯦꯕ ꯑꯗꯨ ꯑꯩꯛꯇ ꯂꯩꯔꯒꯗꯤ ꯑꯗꯨꯝ ꯀꯩꯅꯣ ꯇꯧꯋꯦ ꯍꯥꯏꯕ ꯑꯩꯈꯣꯏꯗꯤ ꯁꯤ ꯂꯩꯔꯤꯁꯦ ꯑꯗꯨꯝ ꯑꯩꯒꯤ ꯑꯗꯨꯝ ꯑꯩꯒꯤ ꯍꯦꯛ ꯅꯥꯀꯟꯅ ꯂꯩꯔꯕꯅꯦ ꯈꯪꯉꯤꯗꯅ ꯑꯗꯨꯅ ꯅꯨꯡꯉꯥꯏꯔꯦ ꯏꯁꯥ ꯁꯤꯡꯗꯤ ꯑꯩ ꯑꯩ ꯍꯥꯞꯇ ꯐꯗꯅ ꯅꯨꯡꯇꯤꯒꯤꯅꯦ ꯁꯦꯡꯗꯣꯛꯏꯁꯦ ꯍꯥꯏꯗꯤ ꯏꯁꯥꯅ ꯀꯩꯅꯣ ꯇꯧꯖꯕꯗꯣ ꯅꯨꯡꯉꯥꯏꯖꯕꯗꯣ
ꯑꯗꯨꯅꯦ ꯑꯩꯈꯣꯏꯗꯤ ꯑꯍꯤꯡꯗꯅꯦ ꯑꯍꯤꯡꯗ ꯑꯍꯤꯡꯗ ꯏꯁꯥ ꯄꯨꯛ ꯅꯨꯡꯉꯥꯏꯔꯒꯗꯤ ꯑꯗꯨꯝ ꯊꯣꯛꯄꯤꯅꯦꯕ ꯎꯄꯥꯏ ꯂꯩꯇꯦꯕ ꯌꯥꯝ ꯇꯜꯂꯤꯁꯦ ꯁꯤꯅꯦꯕ ꯁꯤꯅꯦꯕ ꯌꯥꯝ ꯇꯜꯂꯤꯁꯦ ꯑꯗꯒꯤ ꯋꯥ ꯀꯩꯀꯩꯁꯨ ꯃꯌꯥꯝ ꯍꯧꯕꯅꯤꯅꯀꯣ ꯀꯩꯝꯇꯕꯨꯗꯤ ꯇꯧꯗ꯭ꯔꯁꯨ ꯀꯩꯕꯥ ꯃꯣꯏꯒꯤꯗꯤ ꯃꯣꯏ ꯀꯥ ꯃꯣꯏ ꯃꯣꯏꯗꯤ ꯀꯥ ꯈꯨꯗꯤꯡꯒꯤ ꯍꯥꯞꯄꯅꯦꯕ
ꯍꯣꯏ ꯑꯗꯨꯗꯤ ꯑꯗꯨ ꯋꯥꯁꯔꯨꯝ ꯀꯌꯥ ꯍꯥꯞꯄꯒꯦ
ꯃꯈꯥꯁꯨ ꯃꯊꯛꯁꯨ ꯑꯗꯨꯝ ꯀꯥ ꯈꯨꯗꯤꯡꯒꯤ ꯂꯣꯏ ꯍꯥꯞꯅꯤ ꯍꯥꯢꯕꯅꯦ
ꯑꯗꯨꯗꯤ ꯍꯧꯖꯛ ꯅꯣꯏꯅ ꯃꯣꯏ ꯀꯌꯥ ꯍꯥꯞꯀꯦ ꯑꯗꯨꯗꯩ
ꯀꯩꯕꯥ
ꯍꯧꯖꯤꯛ ꯂꯩꯕ ꯅꯣ ꯅꯥꯅꯝꯃ ꯃꯣꯏ ꯌꯨꯝꯗꯣ ꯑꯗꯣ ꯀꯌꯥ ꯍꯥꯞꯀꯦꯕ
ꯄꯨꯗꯨꯔꯥ
ꯅꯠꯇꯦ ꯈ꯭ꯋꯥꯏ ꯈ꯭ ꯑꯥ ꯈ꯭ꯋꯥꯏ ꯃꯃꯥꯡꯒꯤꯁꯨ ꯍꯥꯞꯄ ꯁꯤꯕ ꯑꯥ
ꯍꯥꯥꯞꯄꯅꯦ
ꯍ꯭ꯋꯥ ꯑꯋꯥꯥꯡꯗ ꯑꯗꯨꯝ ꯌꯣꯡꯗ ꯍꯥꯞꯄꯦ
ꯑꯥ
ꯑꯣ
ꯑꯈꯣꯏ ꯍꯟꯗꯛ ꯑꯅꯧꯕ ꯁꯥꯥꯕꯗꯨꯖꯨ ꯑꯗꯨꯝ ꯍꯥꯞꯄꯦ ꯍꯥꯏꯕ ꯃꯈꯥꯗꯖꯨ ꯍꯥꯞꯄꯦ ꯃꯊꯛꯇꯖꯨ ꯍꯥꯞꯄꯦ ꯍꯥꯏꯕ
ꯑꯣ ꯑꯗꯨꯅ ꯐꯔꯦ
ꯑꯗꯨꯏ ꯍꯥꯏꯗꯤꯀꯣ ꯎꯝ ꯀꯃꯥꯏ ꯍꯥꯏꯅꯤ
ꯃꯤ ꯄꯥꯝꯃꯤꯍꯣꯏ ꯌꯨꯝ ꯁꯥꯕꯗꯤ ꯂꯣꯏꯗꯣꯔꯕ
ꯋꯥꯠꯂꯤꯗꯥ
ꯃꯣꯏꯁꯨ ꯃꯆꯥꯅꯨꯄꯥ ꯑꯝꯇꯪꯅꯤꯅ ꯑꯗꯨꯝ ꯀꯣꯝꯃꯤꯗ
ꯎꯝ ꯀꯣꯝꯃꯦ ꯑꯗꯨꯕꯨꯗꯤ ꯃꯣꯏꯒꯤꯅ ꯃꯤꯗꯣ ꯍꯥꯏꯗꯤ ꯈꯪꯗꯦ ꯀꯃꯥꯏ ꯍꯥꯏꯗꯣꯏꯅꯣ ꯈꯪꯗꯦ ꯍꯧꯖꯤꯛ ꯑꯩꯅ ꯁꯦꯕꯣꯠ ꯀꯥꯡꯍꯧ ꯉꯧꯕꯗꯣ ꯑꯗꯨ ꯆꯥꯕꯗꯣ ꯍꯥꯎꯗꯤ ꯍꯥꯎꯋꯤ ꯃꯣꯛ ꯁꯥꯕꯩ ꯆꯥꯕ ꯌꯥꯝ ꯆꯥꯥꯁꯟꯗꯕ
ꯃꯣꯛ ꯁꯥꯕꯅ ꯍꯥꯎꯕꯅꯦ ꯑꯗꯨꯗꯤ ꯃꯣꯔꯣꯛ ꯁꯥꯗ꯭ꯔꯗꯤ ꯀꯃꯥꯏꯅ ꯍꯥꯎꯗꯣꯏꯅꯣ
ꯃꯣꯔꯣꯛꯄꯨꯗꯤ ꯁꯥꯍꯜꯂꯦꯕ ꯑꯗꯣ ꯌꯥꯝꯁꯅ ꯌꯥꯝ ꯆꯥꯕ ꯉꯝꯗꯕꯗꯣ
ꯎꯝ ꯑꯗꯨꯗꯤ ꯆꯥꯛꯀꯅꯦ ꯊꯥꯎ ꯌꯥꯝꯍꯜꯂꯒ ꯇꯣꯠꯂꯒ ꯆꯥꯕ ꯇꯣꯠꯂꯒ
ꯑꯃ ꯈꯤꯇꯪ ꯇꯣꯠꯂꯒ ꯀꯣ ꯈꯤꯇꯪ ꯇꯣꯠꯂꯖꯨ ꯑꯗꯨꯝ ꯅꯝꯕꯗꯣ ꯈꯪꯕ꯭ꯔꯥ
ꯎꯝ ꯎꯝ
ꯑꯣꯏꯅꯝꯃꯦ ꯍꯥꯏꯕꯥ ꯍꯥꯎꯋꯦꯕ ꯍꯧꯖꯤꯛꯀꯤꯗꯣ
ꯎꯝ
ꯑꯩꯗꯤ ꯊꯥꯏꯅꯖꯦ ꯀꯥꯔꯣꯠ ꯉꯧꯕꯖꯦ ꯁꯨꯛꯆꯥ ꯆꯥꯖꯅꯤꯡꯗꯕꯅꯦꯕ ꯈꯪꯕ꯭ꯔꯥ
ꯎꯝ
ꯑꯩꯈꯣꯏ ꯃꯥꯅ ꯉꯧꯕꯖꯦ ꯌꯥꯝ ꯆꯥꯅꯤꯡꯗꯦꯕ ꯍꯥꯏꯗꯤ ꯃꯔꯨꯗꯣ ꯑꯃ ꯀ꯭ꯔꯧ ꯀ꯭ꯔꯧ ꯀ꯭ꯔꯧ ꯂꯥꯎꯕꯗꯣ ꯌꯥꯝ ꯍꯩꯅꯗꯦꯕ ꯍꯩꯅꯗꯦꯕ ꯑꯗ ꯑꯩꯅ ꯉꯧꯕꯗꯤ ꯃꯔꯨꯗꯣ ꯐꯅ ꯂꯤꯔꯖꯨ ꯑꯗꯨꯝꯅꯦ ꯊꯣ ꯊꯣ ꯊꯣ ꯊꯣꯠ ꯂꯥꯎꯋꯦ ꯍꯥꯏꯕ ꯃꯔꯨꯗꯣ ꯆꯥꯕꯗ
ꯑ
ꯑꯗꯨꯅ ꯑꯩꯅ ꯑꯁ ꯑꯩꯈꯣꯏ ꯏꯃꯨꯡꯗ ꯑꯩꯅ ꯑꯩꯅ ꯉꯧꯕꯅ ꯑꯗꯨꯝ ꯍꯥꯎꯋꯦ ꯍꯥꯏꯗ ꯆꯥꯛ ꯊꯣꯡꯗ ꯏꯟꯖꯥꯡ
ꯃꯆꯥꯥꯅ ꯊꯣꯡꯖꯕꯅ ꯍꯥꯎꯕꯅꯦ
ꯍꯥꯏꯗꯤ ꯏꯁꯥꯅ ꯊꯣꯡꯖꯕꯩ ꯅꯠꯇꯕ ꯃꯤꯅ ꯍꯥꯏꯕꯗꯁꯨ ꯑꯩꯅ ꯍꯦꯟꯅ ꯍꯥꯎꯕ ꯍꯦꯟꯂꯦ ꯍꯥꯏ
ꯎꯝ ꯑꯩꯗꯣ ꯑꯟꯗꯣ ꯑꯩ ꯎꯔꯤꯗꯤ ꯑꯩ ꯇꯨꯝꯃꯒꯦ
ꯍꯥꯥ
ꯑꯩ ꯊꯝꯃꯒꯦ ꯇꯨꯝꯅꯤꯡꯉꯦ
ꯍꯣꯏ ꯍꯣꯏ ꯍꯣꯏ ꯍꯣꯏ ꯊꯝꯃꯣ ꯊꯝꯃꯣ ꯑꯩꯖꯨ
ꯊꯝꯃꯣ ꯊꯝꯃꯣ ꯎꯝ ꯎꯝ ꯎꯝ ꯊꯝꯃꯣ ꯊꯝꯃꯣ